ꯑꯗꯣ
ꯍꯣꯏ ꯇꯥꯏꯌꯦ ꯇꯥꯕ꯭ꯔꯣ
ꯀꯩꯗꯏꯅꯣ
ꯏꯅꯥꯎ ꯅꯨꯨꯄꯤꯗꯣ
ꯑꯥ
ꯑꯩꯅ ꯉꯔꯥꯡ ꯐꯨꯔꯤꯠ ꯑꯃ ꯂꯩꯕꯤꯕꯀꯣ ꯍꯌꯦꯡ ꯈꯣꯏ ꯏꯄꯥ ꯂꯥꯛꯄꯗ ꯄꯤꯔꯛꯑꯣ ꯍꯥꯏꯌꯦ ꯑꯗꯨꯒꯤ ꯐꯤꯔꯣꯟꯈꯩꯗꯣ ꯂꯣꯏ ꯈꯟꯗꯣꯛꯄꯅꯤꯗ
ꯆꯤꯛ ꯌꯦꯡꯁꯥꯡ ꯊꯣꯡ ꯊꯣꯡꯉꯕꯣ
ꯊꯣꯡꯗꯔꯤꯗ
ꯀꯩꯗꯧꯔꯤꯅꯣ ꯅꯪꯗꯤ
ꯍꯧꯖꯤꯛꯇ ꯏꯔꯨ ꯇꯣꯛꯑꯒ ꯂꯦꯞꯄ ꯂꯩ ꯃꯄꯥꯟꯗ
ꯑꯁ ꯑꯣ ꯅꯪꯁꯦ ꯂꯦꯞꯄꯁꯦ ꯅꯪꯒꯤ ꯏꯗ ꯌꯥꯎꯔꯕ ꯃꯥꯜꯂꯦꯀꯣ
ꯂꯦꯞꯇ꯭ꯔꯗꯤ ꯌꯥꯗꯦ ꯀꯥꯡꯅ ꯑꯁ ꯍꯦꯛ ꯐꯪꯃꯨ ꯐꯪꯃꯨ ꯐꯝꯃꯨꯔꯕ ꯑꯗꯨꯝ ꯀꯥꯡ ꯂꯥꯛꯑꯅꯤ
ꯑꯁ
ꯂꯦꯞꯄꯔ ꯆꯠꯄꯔ ꯈꯤꯇꯪ ꯇꯧꯔꯗꯤꯀꯣ ꯈꯤꯇꯪ ꯅꯨꯡꯉꯥꯏꯌꯦꯕ
ꯀꯥꯡꯅ ꯅꯨꯡꯁꯤꯕ ꯃꯥꯜꯂꯦ ꯅꯪꯕꯨꯗꯣ
ꯈꯪꯗ꯭ꯔꯦꯗ ꯀꯥꯡꯁꯤꯡꯁꯦ ꯅꯣꯏꯗꯤ ꯀꯥꯡ ꯂꯩꯗ꯭ꯔꯣ
ꯂꯩꯌꯦ ꯑꯗꯣ ꯑꯁꯤꯗꯗꯤꯀꯣ ꯑꯩꯅ ꯈꯨꯟꯗꯗꯤ ꯌꯥꯝ ꯌꯥꯝ ꯂꯩꯌꯦꯕꯀꯣ ꯑꯁꯤꯗꯗꯤ ꯈꯔ ꯐꯩꯌꯦ
ꯎꯝ
ꯅꯪꯗꯤ ꯉꯁꯤ ꯀꯗꯥꯏ ꯀꯗꯥꯏ ꯆꯠꯄ꯭ꯔꯣ
ꯑꯣ ꯑꯣ ꯉꯁꯤꯗꯤ ꯌꯨꯝ ꯌꯨꯝ ꯂꯩꯗ
ꯑꯣ
ꯇꯨꯝꯃ ꯂꯩꯕꯅꯤ ꯁꯥꯃꯟꯕꯒꯤ ꯐꯦꯟ ꯊꯥꯔ ꯇꯨꯝ ꯂꯩꯕꯅꯦ ꯑꯦ
ꯑꯩꯁꯨꯀꯣ ꯇꯨꯝꯃꯟꯕꯒꯤꯀꯣ ꯀꯣꯛꯁꯦ ꯂꯨꯝꯕꯗ ꯂꯣꯏ
ꯑꯝ ꯆꯪ ꯌꯦꯟꯁꯥꯡꯗꯤ ꯄꯨꯡ ꯀꯌꯥ ꯊꯣꯡꯗꯣꯏꯅꯣ
ꯑꯩꯁꯦ ꯍꯧꯖꯤꯛꯇꯤ ꯑꯩ ꯏꯊꯟꯗ ꯂꯩꯌꯦꯕꯀꯣ ꯏꯆꯦ ꯊꯕꯛ ꯆꯠꯈ꯭ꯔꯦꯕꯀꯣ
ꯎꯝ
ꯑꯗꯨꯒꯤ ꯃꯥꯗꯣ ꯆꯠꯈ꯭ꯔꯕꯅꯤꯅ ꯑꯩ ꯌꯦꯟꯖꯥꯡꯗꯤ ꯊꯣꯡꯉꯔꯣꯏ ꯑꯩ ꯉꯁꯥꯏ ꯑꯌꯨꯛ ꯊꯣꯡꯕꯗꯣ ꯌꯥꯝ ꯊꯣꯡꯉꯦ ꯑꯍꯥ
ꯀꯩ ꯌꯦꯟꯁꯥꯡ ꯊꯣꯡꯒꯦꯅꯦ ꯑꯌꯨꯛꯄꯣ
ꯈꯥꯃꯦꯟꯒ ꯑꯂꯨꯒ
ꯅꯊꯟꯗ ꯆꯥꯕꯗꯣ ꯌꯥꯝ ꯌꯥꯝ ꯌꯥꯝ ꯆꯥꯎꯀꯣ
ꯑꯁꯤꯗ ꯏꯆꯦ ꯑꯃ ꯀꯩꯅꯣ ꯎꯝ ꯇꯩꯇ ꯊꯪꯅꯕ ꯏꯆꯦ ꯑꯃ ꯂꯩꯌꯦꯕꯀꯣ
ꯎꯝ
ꯃꯥꯒ ꯆꯥꯗꯣꯏꯅꯦꯗ ꯆꯥꯕꯕꯨꯗꯤ
ꯌꯥꯝ ꯁꯥꯏꯀꯣ
ꯎꯝ ꯁꯤ ꯈꯨꯁꯥ ꯑꯃ
ꯅꯣꯏꯗꯤ ꯆꯠꯊꯣꯛ ꯆꯠꯁꯤꯟ ꯇꯧꯐꯝ ꯂꯩꯌꯦꯅ ꯈꯔ ꯅꯨꯡꯉꯥꯏꯔꯝꯒꯅꯤ ꯑꯩꯈꯣꯏꯗꯤ ꯂꯣꯏꯔꯦ ꯆꯠꯊꯣꯛ ꯆꯤꯟ ꯇꯧꯕ ꯃꯐꯝ
ꯇꯧꯐꯝ ꯑꯁ ꯆꯠꯊꯣꯛꯅꯤꯡꯉꯥꯏ ꯂꯩꯕꯨꯗꯤ ꯂꯩ ꯑꯗꯨꯕꯨ ꯁꯥꯃꯟꯕꯒꯤꯀꯣ ꯌꯨꯝ ꯄꯥꯟ ꯊ‌ꯣꯛꯅꯤꯡꯗ‌ꯦꯕ
ꯑꯁ
ꯈꯨꯁꯥ ꯑꯃ
ꯍꯣꯏ ꯌꯨꯝꯗꯅꯕꯨꯗꯤ ꯏꯪ ꯌꯨꯝꯗ ꯑꯩꯈꯣꯏ ꯌꯨꯝꯔꯣꯝꯗꯗꯤ ꯈꯔ ꯏꯪꯉꯦ
ꯎꯝ ꯈꯨꯨꯟꯂ‌ꯣꯝꯗꯤ
ꯑꯩꯗꯤ ꯑꯩꯈꯣꯏ ꯌꯨꯝꯗ ꯑꯩꯈꯣꯏ ꯌꯨꯝꯗꯗꯤ ꯂꯩꯇꯦꯕ ꯑꯩꯗꯣ ꯏꯕꯣꯛꯈꯣꯏꯗ ꯑꯗꯨꯝ ꯀꯣꯏꯆꯦꯟ ꯆꯦꯜꯂꯒ ꯂꯩꯕꯅꯦꯕ ꯑꯩꯗꯤ ꯌꯨꯝ ꯑꯗ ꯂꯩꯕꯗꯣ
ꯑ
ꯑ ꯌꯨꯝꯗ ꯂꯩꯔꯤꯀꯥꯟꯗ ꯑꯩꯒꯤ ꯔꯤꯆꯥꯔꯖ ꯂꯣꯏꯈ꯭ꯔꯕ ꯑꯗꯨꯒꯤ ꯑꯩꯗꯣ ꯔꯤꯆꯥꯔꯖ ꯍꯥꯞꯄꯤꯌꯣꯁꯨ ꯍꯥꯏꯕꯗꯣ ꯑꯃꯨꯛꯃꯨꯛ ꯇꯟꯕꯁꯨ ꯌꯥꯎꯋꯦꯕ ꯑꯩꯗꯣ
ꯎꯝ
ꯑꯗꯨꯒꯤ ꯏꯕꯣꯛꯄꯣꯏꯗꯤ ꯋꯥꯏꯐꯥꯏ ꯂꯩ ꯌꯦꯡꯉꯣ ꯑꯗꯨꯗ ꯏꯕꯣꯛꯈꯣꯏꯗ ꯑꯃꯨꯛ ꯆꯦꯟꯒꯅꯤ ꯑꯗꯨꯒ ꯑꯩꯈꯣꯏ ꯏꯃꯥ ꯑꯆꯧꯈꯩꯗ ꯑꯃꯨꯛ ꯆꯦꯟꯒꯅꯤ
ꯅꯪꯁꯦ ꯌꯥꯏꯅꯤ
ꯀꯩꯅꯣ ꯇꯧꯗꯕ ꯎꯝ ꯌꯨꯝꯗ ꯎꯝ ꯊꯕꯛ ꯀꯩꯀꯥꯗꯣ ꯁꯨꯅꯤꯡꯉꯥꯏ ꯂꯩꯇꯦꯕꯀꯣ ꯍꯟꯗꯛꯇꯣ ꯑꯗꯨꯒꯤ ꯑꯁ ꯑꯩꯈꯣꯏ ꯏꯃꯨꯡꯁꯦ ꯑꯉꯥꯡ ꯌꯥꯝ ꯆꯣꯞꯄꯦꯕ
ꯑ
ꯑꯉꯥꯡ ꯃꯆꯥ ꯃꯆꯥꯗꯣ ꯑꯗꯨꯒꯨꯝꯕ ꯌꯥꯝ ꯆꯣꯞꯄꯅꯤꯅꯀꯣ ꯏꯌꯥꯝꯕꯒꯤ ꯃꯆꯥ ꯑꯁ ꯑꯩꯈꯣꯏꯃꯆꯧꯕꯣꯏꯗꯣ ꯏꯌꯥꯝꯕꯒꯤ ꯃꯆꯥꯗꯣ
ꯑꯥ
ꯊꯥ ꯀꯌꯥꯅꯣ ꯊꯥ ꯇꯔꯨꯛ ꯁꯨꯈ꯭ꯔꯦ ꯍꯣꯏ ꯑꯗꯨꯒꯤ ꯃꯥꯕꯗꯣ ꯑꯗꯨꯝ ꯂꯧꯕ ꯆꯠꯄꯅꯦ
ꯌꯥꯝ ꯐꯩꯅꯤ ꯀꯩꯅꯣ ꯑꯗꯨꯗꯤ
ꯍꯣꯏ ꯃꯃꯥꯗꯤ ꯅꯨꯡꯉꯥꯏꯈ꯭ꯔꯕꯅꯦ ꯑꯩꯈꯣꯏ ꯂꯩꯔꯗꯤꯀꯣ
ꯎꯝ ꯎꯝ ꯑꯁ
ꯑꯌꯨꯛ ꯍꯧꯒꯠꯂꯅꯤ ꯑꯌꯨꯛ ꯍꯧꯒꯠꯂꯑꯅꯤ ꯑꯩꯈꯣꯏꯗꯤ ꯑꯗꯨꯝ ꯄꯥꯝꯕꯤꯌꯦꯕ ꯑꯌꯨꯛꯇꯁꯨ ꯀꯣ
ꯎꯝ ꯑꯗꯨꯝ ꯑꯗꯨꯝ ꯂꯥꯛꯄ꯭ꯔꯣ
ꯑꯩꯈꯣꯏ ꯌ ꯅꯨꯡꯉꯥꯏꯇꯧꯗꯦ ꯑꯩꯈꯣꯏꯗ ꯑꯗꯨꯝ ꯂꯥꯛꯑꯦꯗ ꯃꯃꯥ ꯑꯃꯨꯐꯀꯣ ꯃꯃꯥ ꯃꯅꯥꯛꯇꯁꯨ ꯂꯥꯛꯅꯤꯡꯗꯕꯅꯦ ꯃꯥꯗꯤ ꯑ ꯑꯁ
ꯌꯥꯝ ꯐꯩ ꯀꯩꯅꯣ ꯑꯗꯨꯗꯤ
ꯍꯣꯏ ꯎꯝ ꯀꯩꯅꯣ ꯇꯧꯋꯦ ꯑꯩꯈꯣꯏꯗꯤ ꯑꯩꯈꯣꯏ ꯑꯩꯅ ꯍꯥꯏꯕꯗꯣ ꯍꯧꯖꯤꯛ ꯑꯩꯅ ꯍꯥꯏꯕ ꯑꯉꯥꯡꯗꯣ
ꯑꯗꯨꯗꯤꯀꯣ ꯇꯥꯕ꯭ꯔꯣ ꯇꯥꯕ꯭ꯔꯣ
ꯇꯥꯏ ꯇꯥꯏ
ꯑꯍꯧꯖꯤꯛ ꯑꯩꯅ ꯍꯥꯏꯕ ꯑꯉꯥꯡꯗꯨꯗꯤ ꯑꯩꯈꯣꯏ ꯏꯃꯥꯒꯤ ꯃꯆꯦꯒꯤꯅꯦꯕꯀꯣ
ꯑꯥ
ꯏꯃꯥꯒꯤ ꯃꯆꯦꯒꯤ ꯃꯁꯨ ꯑꯣꯏꯗꯣꯏꯅꯦꯕ ꯑꯗꯣ ꯎꯝ ꯏꯄꯥꯒꯤ ꯃꯌꯥꯝꯕꯒꯤ ꯃꯆꯥꯁꯨ ꯑꯃ ꯑꯉꯥꯡ ꯂꯩꯌꯦꯕꯀꯣ ꯃꯣꯏꯗꯣ ꯀ꯭ꯋꯥꯇꯔꯗ ꯆꯠꯈ꯭ꯔꯕ
ꯑꯣ
ꯑꯗꯨꯒꯤ ꯃꯣꯏꯗꯨ ꯀ꯭ꯋꯥꯇꯔ ꯆꯠꯇ꯭ꯔꯤꯀꯥꯟꯗꯗꯤ ꯑꯉꯥꯡꯁꯤꯡꯗꯣ ꯑꯩꯈꯣꯏꯗ ꯄꯨꯔꯛꯑꯕꯀꯣ ꯑꯩꯈꯣꯏꯗ ꯑꯗꯨꯝ ꯂꯩꯍꯟꯕꯅꯦ ꯑꯩꯈꯣꯏꯅ
ꯅꯣꯏ ꯅꯣꯏ ꯏꯆꯦ ꯊꯕꯛ ꯆꯠꯂꯦ ꯍꯥꯏꯕꯗꯣ ꯅꯅꯥꯏꯗꯤꯇꯤ ꯂꯩꯕ꯭ꯔꯣ ꯀꯩꯅꯣ
ꯍꯣꯏ
ꯑꯣ
ꯑꯗꯨꯒꯤꯅꯦ ꯏꯊꯟꯗ ꯃꯥꯗꯤ ꯉꯁꯥꯏꯁꯨ ꯅꯨꯄꯤ ꯑꯃ ꯉꯁꯥꯏꯁꯨꯀꯣ
ꯎꯝ
ꯑꯩꯈꯣꯏ ꯈꯨꯟꯒꯤ ꯏꯆꯦ ꯑꯃ ꯑꯩꯅ ꯀꯟꯅ ꯇꯨꯝꯃꯤꯀꯥꯟꯗ ꯋꯥꯔꯤ ꯁꯥꯟꯅꯁꯦꯅ ꯀꯣꯜ ꯇꯧꯔꯛꯄꯅꯦꯕ
ꯑꯣ
ꯑꯗꯨꯒ ꯑꯩꯅ ꯍꯧꯒꯠꯂꯦꯕꯀꯣ ꯑꯗꯨꯒ ꯅꯨꯡꯉꯥꯏꯇ꯭ꯔꯕ ꯑꯗ ꯍꯧꯒꯠꯂꯦ ꯑꯗꯨꯝ ꯀꯣꯜ ꯂꯧꯈ꯭ꯔꯕꯅꯤꯅ ꯍꯧꯒꯠꯂꯦ ꯑꯗꯨꯒ ꯃꯥꯒꯤꯁꯨ ꯑꯃꯨꯛ ꯌꯥꯗ꯭ꯔꯦ ꯍꯥꯏ ꯑꯃꯨꯛ ꯑꯩꯗꯣ ꯇꯨꯝꯕꯗꯣ ꯊꯨꯒꯥꯏ ꯑꯗꯨꯒ ꯉꯥꯏꯍꯥꯛ ꯑꯃꯨꯛ ꯇꯨꯝꯒꯦ ꯑꯃꯨꯛ ꯇꯨꯝꯃꯦ ꯑꯗꯨꯝ ꯄꯨꯡꯈꯥꯏ ꯐꯥꯗꯦ ꯑꯗꯨꯝ ꯇꯨꯝꯈꯤ ꯑ ꯑꯁ ꯀꯩ ꯇꯧꯗꯣꯏꯅꯣ ꯈꯪꯗꯦ ꯑꯁꯤ ꯂꯣꯏꯈ꯭ꯔꯗꯤ ꯑꯁ ꯂꯩꯕꯗꯣ ꯅꯨꯡꯉꯥꯏꯗꯧ ꯃꯥꯟꯗꯦꯗ ꯑꯩ
ꯇꯧ ꯌꯥꯔ ꯑꯗꯨꯅ ꯇꯧꯂꯣꯔꯦ ꯀꯩꯅꯣ
ꯑꯗꯨꯅꯦ ꯁꯥꯕꯁꯤꯗꯤ ꯂꯣꯏꯔꯦ
ꯍꯧꯖꯤꯛꯇꯤ ꯈꯤꯇꯪ ꯐꯔꯛꯈ꯭ꯔꯦꯗ ꯑꯩ ꯍꯧꯖꯤꯛꯇ ꯏꯔꯧ ꯇꯣꯛꯄ ꯑꯣꯏꯒꯦꯔꯥ ꯈꯪꯗꯦ
ꯑꯩ ꯑꯩꯈꯣꯏꯗꯣ ꯊꯣꯡꯅꯥꯎꯗꯣ ꯑꯃꯨꯛ ꯍꯥꯡꯗꯣꯛꯑꯗꯤ ꯀꯣꯀ꯭ꯔꯣꯁꯇꯣ ꯌꯥꯝ ꯆꯪꯉꯦꯕꯀꯣ
ꯎꯝ
ꯍꯩꯅꯗꯕ ꯑꯗꯣ ꯑꯩꯗꯤ ꯀꯣꯀ꯭ꯔꯣꯁ ꯍꯥꯠꯄꯗ ꯍꯣꯠꯄꯗ ꯂꯣꯏꯔꯦ
ꯅꯣꯏ ꯂꯩꯁꯦ ꯀꯩꯅꯣ ꯕꯜꯤꯗꯤꯡ ꯕꯤꯜꯗꯤꯡ ꯅ ꯀꯩꯅꯣ
ꯕꯤꯜꯗꯤꯡꯅꯤ ꯍꯣꯏ
ꯀꯣꯀꯣꯁ ꯂꯩꯅꯕ꯭ꯔꯅꯦ ꯑꯗꯨꯗ
ꯉꯥꯏꯑꯑꯦ ꯃꯌꯥꯝ ꯉꯥꯏꯌꯦ ꯄꯪꯄꯥꯏꯗ ꯄꯥꯏꯔꯛꯀꯅꯤ
ꯎꯝ ꯍꯣꯏꯁꯨ ꯌꯥꯝ ꯂꯩꯗ ꯑꯗꯨꯗꯤ
ꯎꯝ ꯌꯨꯝꯗꯅ ꯀꯃꯥꯏꯅ ꯍꯥꯏꯗꯣꯏꯅꯣ ꯌꯨꯝꯗꯗꯤ ꯈꯔ ꯆꯤꯡꯒꯤ ꯇꯥꯏꯞꯇ ꯂꯩꯕꯅꯤꯅꯀꯣ
ꯎꯝ
ꯑꯗꯨꯒꯤ ꯀꯩꯅꯣ ꯇꯧꯋꯦꯕ ꯑꯃ ꯑꯁ ꯅꯨꯡꯊꯤꯟ ꯌꯧꯔꯛꯑꯗꯤ ꯄꯥꯡꯈꯣꯡꯗꯣ ꯈꯣꯡꯕꯗꯣ ꯈꯪꯕ꯭ꯔꯥ
ꯑꯥ
ꯑꯗꯨꯒꯨꯝꯕꯗꯣ ꯌꯥꯝꯃꯦ
ꯍꯣꯏꯗꯤ ꯁꯤꯗꯤ ꯎꯝ ꯑꯃ ꯅꯥꯂꯥ ꯅꯥꯂꯥꯁꯨ ꯌꯥꯝꯃꯦꯕ ꯑꯩꯈꯣꯏ ꯁꯤꯔꯣꯁꯦ ꯑꯗꯨꯒꯤ ꯀꯥꯡ ꯀꯥꯡꯉꯣ ꯀꯩꯅꯣ ꯑꯁ ꯌꯥꯝ ꯌꯥꯝ ꯂꯩ ꯑꯗꯨꯒꯤ ꯐꯝ ꯐ ꯇꯨꯃꯤꯟꯅ ꯐꯝꯕ ꯐꯪꯗꯦ
ꯎꯝ
ꯃ ꯂꯥꯛꯅꯤ ꯑꯃꯨꯛ ꯆꯤꯛꯅꯤ ꯑꯃ ꯂꯥꯛꯅꯤ ꯃꯨ ꯎꯆꯦꯛꯅꯤ
ꯁꯤ ꯀꯩꯅꯣ ꯍꯥꯏꯌꯣ
ꯌꯥꯝ ꯃꯣꯠꯄꯩꯅꯦꯅꯦ ꯑꯩꯈꯣꯏ ꯁꯤ ꯋꯥꯏꯁꯦ ꯇꯨꯏꯅꯦ
ꯎꯝ ꯍꯤꯗꯥꯛ ꯇꯩꯁꯜꯂꯒ ꯂꯩꯌꯣ ꯑꯗꯨꯗꯤ
ꯀꯗꯥꯏꯗꯩꯅꯣ ꯑꯗꯨꯅ ꯀꯣꯛ ꯉꯥꯎꯋꯦ
ꯅꯪꯁꯦ ꯌꯥꯝ ꯑꯉꯥꯡ ꯑꯣꯏꯕ ꯃꯥꯜꯂꯦꯀꯣ
ꯑꯩꯔꯣ
ꯍꯣꯏ
ꯀꯥꯏꯗꯒꯤ ꯑꯉꯥꯡꯅꯣꯗꯗ
ꯑꯩꯅꯗꯤ ꯍꯟꯕ ꯃꯥꯜꯂꯦ ꯅꯉꯣꯟꯗꯒꯤ
ꯑꯕ
ꯀꯩꯅꯣ ꯑꯁꯦꯡꯕ ꯍꯥꯏꯔꯒ
ꯐꯔꯦꯅꯦ ꯐꯔꯦꯅꯦ ꯍꯟꯕꯨ ꯍꯜꯂꯗꯤ ꯐꯔꯦꯅꯦ ꯏꯆꯦ ꯀꯧꯒꯦꯅꯦ ꯏꯆꯦ ꯀꯗꯔꯦ ꯀꯩꯩꯅ
ꯅꯣꯏ ꯅꯪꯁꯦ ꯑꯩꯗꯤ ꯅꯪꯁꯦ ꯌꯥꯝ ꯍꯜꯂꯝꯗꯧ ꯃꯥꯟꯕꯀꯣ ꯆꯍꯤꯗꯣ
ꯑꯦ ꯍꯟꯒ ꯍꯥꯏꯟꯅꯤꯡꯗ꯭ꯔꯦ ꯑꯉꯥꯡ ꯑꯣꯏꯅꯤꯡꯉꯤ
ꯑꯗꯣ ꯆꯍꯤꯗꯣ ꯎꯝ ꯑꯩꯗꯤ ꯅꯪꯁꯦ ꯌꯥꯝ ꯍꯟꯕ ꯃꯥꯜꯂꯔꯨꯔꯦ ꯑꯗꯨꯒ ꯑꯩꯉꯣꯟꯗꯒꯤ ꯑꯉꯥꯡ ꯑꯣꯏꯔꯝꯒꯅꯤ ꯍꯥꯏꯔꯄꯗ
ꯀꯅꯥꯅꯣ ꯕꯗꯔꯔꯣ
ꯍꯣꯏ
ꯈꯪꯗꯦꯗ
ꯑꯁ ꯅꯪꯗꯤ ꯉꯁꯤ ꯅꯪ ꯕꯣꯜ ꯌꯦꯡꯕꯗꯣ ꯀꯅꯥ ꯁꯞꯄꯣꯔꯠ ꯇꯧꯔꯤꯅꯣ
ꯈꯣꯏꯒꯣꯠꯇ ꯖꯤꯑꯣ ꯑꯦ ꯇ
ꯑꯗꯨꯗꯤ ꯑꯁꯤꯗ ꯀꯆꯦꯟ ꯆꯦꯟꯕꯗꯨꯒꯠꯇꯔꯣ
ꯅꯠꯇꯦ
ꯃꯦꯁꯤꯔꯣ
ꯌꯦꯁ
ꯑꯗꯣ ꯑꯩ ꯑꯩꯁꯨ ꯃꯥꯟꯅꯩꯑꯕꯀꯣ ꯏꯕꯥꯅꯤꯗꯣ ꯑꯗꯣ ꯅꯨꯄꯥ ꯅꯨꯄꯥ ꯑꯃꯒꯣ ꯔꯣꯅꯥꯜ ꯂꯣꯏ ꯌꯥꯝ ꯄꯥꯝꯃꯦ ꯍꯥꯏꯕ ꯑꯗꯣ ꯑꯩꯅ ꯍꯩꯅꯗꯦ ꯍꯥꯏ ꯑ
ꯌꯦꯡꯉꯣ ꯌꯦꯡꯕ꯭ꯔꯣ ꯅꯪ ꯉꯁꯥꯏ ꯑꯌꯨꯛꯀꯤ ꯃꯦꯠꯁꯦ
ꯃꯁꯥꯏ ꯏꯗꯨ ꯌꯦꯡꯗ
ꯑꯩꯗꯤ ꯌꯦꯡꯉꯦ ꯇꯧꯕꯅꯤꯅ ꯋꯥꯛ ꯌꯥꯗꯣꯏ ꯇꯣꯛꯑꯦ
ꯑꯣ ꯌꯨꯝꯗ ꯌꯨꯝꯗ ꯂꯩꯔꯗꯤ ꯌꯦꯡꯒꯅꯦꯕꯀꯣ ꯑꯩꯗꯣ
ꯑꯃꯨꯛꯀ ꯍꯧꯒꯠꯅꯤꯡꯉꯥꯏꯁꯨ ꯇꯟꯅꯅꯕ
ꯑꯣ ꯌꯨꯝꯗꯗꯤꯀꯣ ꯑꯩꯈꯣꯏ ꯌꯨꯝꯗꯣ ꯑꯅꯤ ꯁꯨꯌꯦꯕꯀꯣ ꯈꯨꯟꯗ ꯑꯃ ꯈꯨꯟ ꯌꯧꯗ꯭ꯔꯤꯀꯥꯟꯗ ꯑꯃ ꯂꯩꯌꯦꯕꯀꯣ
ꯎꯝ
ꯌꯨꯝ ꯑꯅꯤ ꯁꯨꯑꯦꯕ ꯌꯨꯝ ꯑꯃꯗ ꯌꯨꯝ ꯈꯨꯟꯗꯗꯤ ꯑꯗꯨ ꯀꯩꯅꯣ ꯄꯨꯁꯟꯗꯦꯕ ꯑꯩꯈꯣꯏ ꯌꯨꯝ ꯁꯥꯕ ꯂꯣꯏꯗ꯭ꯔꯤꯕꯒꯤꯀꯣ ꯑꯗꯣ ꯌꯨꯝ ꯃꯈꯥꯗ ꯑꯣꯏꯅ ꯂꯣꯏ ꯊꯝꯃꯦꯕ ꯄꯣꯠꯩ ꯆꯩꯁꯤꯡꯁꯨꯀꯣ ꯑꯌꯥꯝꯕꯅ ꯊꯝꯃꯦꯕꯀꯣ ꯑꯗꯨꯗ ꯇꯤꯚꯤ ꯀꯩꯀꯥꯁꯨ ꯄꯩꯁꯥ ꯊꯤꯔꯒ ꯊꯝꯕꯅꯦꯕ ꯕꯣ ꯌꯦꯡꯅꯕ ꯑꯩꯅꯣ ꯀꯅꯥꯝꯇꯁꯨ ꯌꯦꯡꯗꯦ
ꯎ
ꯀꯅꯥꯝꯇꯣ ꯌꯦꯡꯗꯦ ꯈꯨꯟꯗ ꯂꯣꯏꯖꯈ꯭ꯔꯦ
ꯁꯤꯗ ꯄꯨꯔꯛꯑꯣ ꯑꯩ ꯌꯦꯡꯒꯦ
ꯑꯗꯨꯒ ꯀꯩꯅꯣ ꯇꯧꯋꯦ ꯑꯩꯈꯣꯏ ꯏꯕꯣꯛꯈꯣꯏꯗ ꯌꯦꯡꯃꯤꯟꯅꯩꯌꯦꯕ ꯑꯩꯈꯣꯏꯗꯣ ꯄꯨꯜꯂꯞ ꯄꯨꯂꯞ ꯇꯧꯔꯒ ꯀꯣ
ꯎꯝ
ꯄꯨꯂꯞ ꯌꯦꯡꯃꯤꯟꯅꯕꯁꯨ ꯅꯨꯡꯉꯥꯏꯌꯦ
ꯍꯪꯁꯦ ꯅꯔꯣꯜ ꯍꯥꯏꯕꯁꯦ ꯁ꯭ꯂꯤꯞ ꯁ꯭ꯂꯤꯞꯄꯤꯡ ꯏꯁꯀꯦꯖꯨꯜꯒ ꯂꯣꯏ ꯁꯣꯏꯍꯜꯂꯦ
ꯍꯣꯏ ꯀꯩꯅꯣ ꯇꯧ ꯑꯝ ꯐꯥꯏꯅꯦꯜꯗꯣ ꯀꯔꯝ ꯀꯥꯟꯗꯅꯣ
ꯑꯣ ꯐꯥꯏꯅꯦꯜꯁꯦ ꯀꯩꯅꯣ ꯀꯌꯥꯔꯣ ꯀꯥꯎꯈꯔꯦ ꯇꯔꯥꯃꯥꯄꯜ ꯑꯣꯏꯕꯅꯤ
ꯅꯥꯏꯇꯤꯟ ꯍꯣꯏ ꯁꯨꯃꯥꯏ ꯑꯣꯏꯈꯤꯒꯨꯝ ꯇꯧꯋꯦ ꯑꯗꯣ ꯃꯤ ꯈꯔꯅ ꯑꯃꯨꯛ ꯇ꯭ꯋꯦꯟꯇꯤꯅꯤ ꯑꯃꯨꯛ ꯍꯥꯏꯔꯛꯄ ꯑꯩꯁꯦ ꯉꯥꯎꯔꯦ ꯑꯩꯁꯦ ꯐꯥꯏꯅꯦꯜꯗꯤ ꯌꯦꯡꯅꯤꯡ ꯌꯦꯡꯒꯦ ꯈꯟꯕꯅꯦꯕ ꯎꯝ ꯅꯨꯡꯁꯤꯗ ꯂꯣꯏ ꯅꯨꯡꯁꯤꯗ ꯉꯝꯅꯕꯗꯤ ꯁꯥꯟꯅꯕ ꯉꯥꯛꯇꯅꯤꯅꯀꯣ